ꯑꯥꯢꯖꯤꯗ ꯀꯩꯅꯣ ꯇꯧꯗꯕ꯭ꯔꯣ ꯋꯥꯆꯦꯞꯇꯣ ꯅꯪꯅ ꯄꯥꯏꯗꯕ꯭ꯔꯣ
ꯄꯥꯏꯗꯤ ꯌꯦ
ꯀꯅꯥꯅꯣ ꯈꯨꯝꯃꯛꯢꯗꯨꯅ ꯀꯅꯥ ꯑꯩ ꯁꯤꯔꯦꯗ ꯑꯩꯅ ꯚꯣꯏꯁ ꯃꯦꯁꯦꯖꯀ ꯊꯥꯖꯤꯜꯂꯨꯔꯤꯅꯦ ꯊꯛꯂꯥꯎꯅ ꯀꯅꯥ ꯍꯥꯏꯌꯦ
ꯀꯥꯏ ꯂꯩꯅꯣ ꯈꯪꯗꯦ ꯏꯅꯥꯎꯄꯤꯒꯗꯣ ꯀꯔꯥꯏ ꯆꯠꯈ꯭ꯔꯕꯅꯣ ꯈꯪꯗꯤꯌꯦ ꯁꯤꯔꯦ
ꯑꯗꯨꯗꯤ ꯁꯤꯗꯤ ꯑꯁ ꯀꯣꯛ ꯀ ꯉꯥꯎꯋꯤꯗ ꯅꯣꯏ ꯐꯣꯟꯖꯤꯗꯤ ꯑꯗꯨ
ꯑꯗꯨꯅꯦ ꯍꯥꯏꯖꯦ ꯇꯧꯕꯅꯦ ꯍꯥꯏꯕ ꯃꯃꯥꯖꯨ ꯑꯗꯨꯝ ꯁꯦꯔꯥꯟ ꯇꯨꯔꯥꯟ ꯇꯧꯔꯛꯇꯣꯏꯅꯦ ꯐꯣꯟꯖꯦ ꯁꯤꯝ ꯑꯣꯟꯊꯣꯛꯈ꯭ꯔꯕꯅꯤꯅ ꯑꯗꯩ ꯋꯥꯠꯆꯦꯞꯁꯤꯅ ꯑꯃꯨꯛ ꯇꯣꯉꯥꯟ ꯇꯣꯉꯥꯟ ꯄꯥꯏꯅꯔꯕꯅꯤꯅ
ꯑꯩꯅ ꯀꯩꯅꯣ ꯇꯧꯔꯒ ꯇꯧꯔꯛ ꯀꯦꯟ ꯇꯧꯕ ꯅꯪꯗꯣ ꯀꯤꯍꯣꯝ ꯈꯣꯛꯏꯕꯅꯤꯅ ꯑꯩꯖꯨ ꯆꯥꯛ ꯊꯣꯡꯒꯦꯅ ꯇꯧꯕ ꯑ ꯀꯔꯥꯏ ꯄꯥꯎ ꯐꯥꯎꯔꯣꯏꯁꯤꯗꯤ ꯅꯠꯇꯣ
ꯌꯥꯏ ꯑꯩꯗꯤ ꯍꯧꯖꯤꯛꯀꯤꯗꯣ ꯑꯩꯅ ꯀꯛꯏꯕꯣꯏ ꯅꯤꯡꯉꯨꯔꯦ
ꯅꯠꯇꯦ ꯃꯁꯥ ꯃꯇꯣꯝ ꯀꯛꯆꯒꯤꯝꯅꯦ ꯍꯧꯖꯤꯛꯀꯤ
ꯑꯩꯅ ꯍꯥꯏꯐꯦꯠ ꯑ ꯐꯣꯟ ꯑꯗꯨꯋꯥꯏꯗ ꯈꯨꯠ ꯊꯝꯃꯦꯕ ꯑꯗꯨꯗ ꯑꯩꯅ ꯏꯃꯥ ꯑꯦ ꯑꯩ ꯀꯛꯈꯔ ꯃꯟꯂꯦ ꯈꯜꯂꯤꯅꯦ
ꯑꯌꯣ
ꯆꯥꯛ ꯊꯣꯡꯕꯒ ꯌꯥꯝ ꯍꯩꯔꯃꯥꯜꯂꯦ ꯇꯧ
ꯄ꯭ꯔꯦꯁꯔ ꯀꯨꯀꯔꯗ ꯐꯤꯁ ꯂꯥꯎ ꯀꯥꯝꯊꯣꯛꯈꯒ
ꯒꯨꯝ ꯀꯩꯅꯣ ꯀꯩꯟ ꯏꯟꯖꯥꯡꯗꯤ ꯈꯪꯗꯦ ꯊꯣꯛ ꯊꯣꯛꯄ ꯀꯔꯤꯅꯣ ꯑꯃ ꯂꯩꯕ ꯉꯁꯥꯏꯒꯤ ꯂꯩꯕ ꯏꯟꯖꯥꯡ ꯉꯁꯥꯏꯒꯤ ꯂꯩꯔꯒꯗ꯭ꯔꯥ ꯈꯪꯗꯦ ꯂꯩꯔꯒꯅ ꯊꯣꯡꯗ꯭ꯔꯦ ꯂꯩꯇ꯭ꯔꯒꯅ ꯊꯣꯡꯉꯦ
ꯅꯪ ꯏꯟꯖꯥꯡꯖꯨ ꯑꯗꯨꯝ ꯊꯣꯡ ꯍꯩꯔꯕꯣ
ꯎꯝ ꯀꯥꯡꯁꯣꯏꯒꯨꯝꯕ ꯑꯗꯨꯒꯨꯝꯕ ꯎꯇꯤꯖꯨ ꯍꯩꯗꯤ ꯍꯩꯔꯕꯅꯦꯕ ꯏꯃꯥꯟꯅꯕꯤꯅ ꯑꯥꯗ ꯇꯥꯛꯄꯤꯕꯗꯩ ꯎꯇꯤ ꯑꯁꯪꯕꯗꯣ ꯑꯩ ꯊꯣꯡꯗ꯭ꯔꯤ ꯁꯤꯗꯗꯤ ꯑꯃꯨꯛꯇ
ꯎꯇꯤ ꯑꯁꯡꯕ ꯆꯥꯅꯤꯉꯤꯗ ꯑꯁ ꯍꯅꯨ ꯁꯜꯂꯛꯑꯕ ꯀꯩꯅꯣ ꯈꯪꯗꯦ ꯑꯩꯗꯤ ꯆꯥꯅꯤꯡꯗꯕ ꯑꯝꯇ ꯂꯩꯁꯜꯂꯛꯇ꯭ꯔꯦ
ꯎꯝ ꯑꯩ ꯇꯞ ꯇꯞꯅ ꯆꯥꯒꯦ ꯃꯈꯣꯟ ꯀꯌꯥ ꯊꯣꯛꯍꯟꯗꯕꯤ
ꯍꯥꯥ
ꯑꯣꯛ ꯑꯣꯏꯅ ꯎꯔꯁꯤ
ꯀꯩꯅꯣ ꯆꯄꯄꯦ
ꯆꯞꯄꯦ
ꯑꯥ ꯑꯧ ꯅꯪ ꯃꯈꯣꯟꯒꯗꯣ ꯑꯦꯂꯤꯌꯟ ꯇꯥꯏꯞ ꯑꯣꯟꯈ꯭ꯔꯦ
ꯑ ꯐꯔꯕꯣ ꯍꯧꯖꯤꯛꯇꯦ
ꯈꯔ ꯈꯤꯇꯪ ꯐꯕ ꯃꯥꯜꯂꯦ
ꯎꯝ ꯅꯪ ꯀꯤꯍꯣꯝꯗꯣ ꯈꯥꯏꯕ ꯂꯣꯏꯗꯣꯏ ꯅꯠꯇ꯭ꯔꯣ
ꯂꯣꯏꯗ꯭ꯔꯤ
ꯑꯁꯤ ꯃꯤꯅꯤꯠ ꯑꯁꯤ ꯃꯤꯅꯤꯠ ꯇꯔꯥ ꯍꯦꯜꯂꯒ ꯀꯛꯑꯁꯤꯁꯦ ꯑꯗꯨꯒ ꯑꯩꯁꯨ ꯀꯩꯅꯣ ꯇꯧꯕ ꯆꯠꯂꯦ ꯑꯗꯨꯒ ꯍꯣꯔꯦꯟ ꯅꯪ ꯑꯃꯨꯛ ꯇꯧꯔꯣ ꯅꯪ ꯁꯤꯗꯩ ꯁꯤꯗꯒꯤ ꯇꯧꯔꯒꯦ
ꯅꯣꯏ ꯆꯥꯛ ꯊꯦꯡꯅ ꯆꯥꯏꯀꯣ
ꯎꯝ ꯊꯦꯡꯉꯦ ꯑꯩꯈꯣꯏ ꯆꯥꯛ
ꯑꯗꯣ ꯅꯣꯏ ꯇꯨꯝꯕꯗꯤ ꯄꯨꯡ ꯀꯌꯥ ꯇꯨꯝꯃꯦ
ꯇꯨꯝꯕꯗꯤ ꯏꯁ ꯆꯥꯡ ꯅꯥꯏꯗꯦꯗ ꯀꯔꯥꯗ ꯇꯨꯝꯃꯤꯅꯣ ꯈꯪ ꯒ꯭ꯌꯥꯟ ꯇꯥꯗꯦꯗ ꯑꯩꯁꯨ ꯑꯗꯨꯝ ꯇꯨꯝꯅꯤꯡ ꯇꯨꯝꯅꯤꯡꯕ ꯃꯇꯝꯗ ꯅꯨꯃꯤꯠꯇꯨꯒꯤ ꯗ꯭ꯔꯃꯥ ꯌꯦꯡꯅꯤꯡꯉꯥꯏ ꯂꯩꯒ꯭ꯔꯕ ꯅꯠꯇ꯭ꯔꯒ ꯋꯥꯔꯤ ꯄꯥꯅꯤꯡꯉꯥꯏ ꯂꯩꯒ꯭ꯔꯕ ꯑꯗꯨꯝ ꯊꯦꯡꯅ ꯇꯨꯝꯃꯤ
ꯑꯁ
ꯑꯗꯤ ꯑꯗꯨꯝ ꯇꯨꯝꯅꯤꯡꯉ ꯇꯨꯝꯈ꯭ꯔꯦ
ꯀꯩꯅꯣ ꯑꯃ ꯆꯥꯏꯅꯤꯁ ꯗ꯭ꯔꯃꯥ ꯍꯟꯗꯛꯀꯤ ꯑꯅꯧꯕ ꯑꯅꯤꯗꯨ ꯌꯦꯡꯉꯕꯣ ꯅꯪ
ꯑꯃ ꯄꯔꯁꯨꯠ ꯑꯣꯐ ꯖꯦꯠ ꯇꯨꯔꯣ
ꯅꯠꯇ ꯂꯚ ꯐꯣꯔ ꯌꯨꯒ ꯅꯕꯔ ꯑꯦꯟꯗꯤ ꯁꯃꯔ ꯒ
ꯑꯣ ꯑꯣ ꯈꯪꯅꯤ ꯌꯦꯡꯗ꯭ꯔꯤ ꯅꯦꯕꯔ ꯏꯟꯗꯤꯡ ꯁꯝꯃꯔꯗꯣ ꯌꯦꯡ ꯑꯗꯨꯏ ꯅꯨꯄꯥꯗꯣ ꯑꯃꯈꯛꯇꯪ ꯑꯩꯅ ꯊꯥꯏꯅ ꯃꯩ ꯌꯦꯡꯒꯦ ꯃꯃꯥꯡ ꯆꯍꯤ ꯑꯣꯏꯔ ꯃꯥꯜꯂꯦ ꯑꯗꯨꯗ ꯎꯝ ꯑꯣꯜꯋꯦꯁ ꯍꯣꯝ ꯍꯥꯏꯕ꯭ꯔꯥ ꯈꯪꯗꯦ ꯀꯔꯤꯝ ꯍꯥꯏꯅꯤ ꯑꯗꯨꯗ ꯁꯥꯏꯠ ꯅꯨꯄꯥ ꯁꯥꯏꯌꯦꯕꯀꯣ ꯃꯥꯗꯣ ꯑꯗꯨꯗ ꯐꯗꯤ ꯐꯖꯕꯅꯦꯕ
ꯑꯥ
ꯂꯛ ꯌꯥꯝ ꯍꯩꯔꯒ ꯑꯃ ꯁꯥꯏꯠ ꯅꯨꯄꯥ ꯁꯥꯕꯅꯦꯕꯀꯣ ꯑꯗꯨꯗꯒꯤ ꯐꯖꯩꯌꯦꯅꯗꯤ ꯈꯟꯈꯤꯕꯅꯦ ꯑꯗꯨꯒ ꯁꯃꯦꯜ ꯃꯦꯜ ꯂꯤꯠ ꯀꯨꯝ ꯂꯩꯔꯝꯃꯤꯅꯦ ꯍꯧꯖꯤꯛꯇꯤ
ꯑꯦ ꯅꯅꯥ ꯑꯥꯅꯤꯗꯣ ꯌꯦꯡꯒꯦ ꯈꯟꯂꯛꯏꯖꯦ ꯁꯨꯡꯁꯪ ꯁꯪꯗꯦꯉꯣ
ꯅꯪ ꯀꯗꯥꯏꯗ ꯌꯦꯡꯉꯤ ꯀꯩꯅꯣ ꯌꯦꯡꯕꯗꯤ
ꯍꯦꯁ ꯀꯤꯁ ꯀꯉꯤ ꯑꯦꯖ ꯇꯒꯤ ꯌꯦꯡ ꯑꯦ
ꯐꯁꯀꯤ ꯑꯩꯠꯁꯤ ꯇ ꯐꯪꯉꯤꯕꯅꯦ
ꯑ ꯏꯅꯥꯎꯕꯅ ꯌꯦꯡꯉꯣꯅ ꯌꯦꯡꯉꯦꯕꯀꯣ ꯀꯁ ꯀꯦꯁ ꯗꯣꯠ ꯑꯦꯟ ꯑꯦꯜ ꯇꯧꯔ ꯌꯦꯡꯉꯦ
ꯀꯤꯁ ꯀꯦ ꯑꯩꯆ ꯗꯣꯠ ꯑꯦꯟ ꯑꯦꯜ ꯍꯥꯏꯔꯣ ꯍꯣꯔꯦꯟ ꯋꯦꯕꯁꯥꯏꯠ ꯊꯥꯔꯛꯎꯅꯦ ꯌꯥꯕ꯭ꯔ ꯑꯝꯇ
ꯍꫭꯏ ꯍꯥꯏꯔꯛꯀꯦ
ꯀꯤꯁ ꯀꯤ ꯑꯦꯛꯁꯇꯅ ꯅꯨꯡꯉꯥꯏꯌꯦꯕ ꯑꯃ ꯃꯨꯕꯤ ꯕꯣꯛꯁꯇꯨꯗꯤ ꯐꯣꯟꯗ ꯅꯨꯡꯉꯥꯏꯕ ꯋꯥꯅꯤ ꯑꯦꯟꯗ꯭ꯔꯣꯏꯠꯀꯤ ꯑꯦꯞꯅꯤꯅ ꯀꯩ ꯍꯥꯏꯅꯤ ꯑ ꯀꯤꯅꯣꯗ ꯂꯦꯞꯇꯣꯞꯇ ꯀꯥꯞꯊꯣꯛꯑꯒ ꯌꯦꯡꯉꯖꯨ ꯑꯦꯟꯗ꯭ꯔꯣꯏꯠꯀꯤ ꯑꯦꯞ ꯑꯣꯏꯕꯒꯤ ꯁꯤꯖꯤꯟꯅꯕꯗ ꯌꯥꯝ ꯅꯨꯡꯉꯥꯏꯇꯞꯗꯣ ꯑꯦꯟꯗ꯭ꯔꯣꯏꯠꯀꯤ ꯑꯦꯞ ꯁꯤꯖꯤꯟꯅꯕꯕꯨꯗꯤ ꯌꯥꯕꯒꯤ ꯑꯇꯣꯞꯄ ꯑꯦꯞ ꯍꯥꯞꯄ ꯌꯦꯡꯉꯦꯕ ꯑꯗꯨ ꯑꯣꯏꯔꯁꯨ ꯀꯩ ꯍꯥꯏꯅꯤ ꯄꯣꯁꯀꯨꯝꯕ ꯃꯦꯠꯄ ꯀꯥꯟꯗ ꯃꯥꯎꯁ ꯁꯤꯖꯤꯟꯅꯗꯗꯤ ꯌꯥꯗꯕꯒꯨꯝꯕ ꯀꯤꯕꯣꯔꯗꯇꯒꯨꯝꯕ ꯁꯣꯔꯠ ꯀꯠꯀꯨꯝꯕ ꯇꯧꯕꯗ ꯅꯨꯡꯉꯥꯏꯇꯦꯕ ꯌꯥꯝ
ꯑꯗꯨꯒ ꯃꯨꯕꯤ ꯕꯣꯛꯁꯅ ꯍꯧꯖꯤꯛꯀꯥꯟ ꯃꯌꯦꯛ ꯌꯥꯝ ꯁꯦꯡꯗꯤꯌꯦ
ꯃꯌꯦꯛ ꯁꯦꯡꯗꯕ꯭ꯔ ꯈꯪ ꯑꯩꯁꯨ ꯁꯦꯡꯉꯝꯗ ꯑꯩꯅ ꯑꯃꯨꯛ ꯀꯛꯊꯠꯂꯒ ꯑꯃꯃꯨꯛ ꯆꯤꯡꯉꯦꯕ ꯀꯣ ꯑꯗꯨ ꯇꯧꯕ ꯀꯥꯟꯗ ꯋꯥ ꯀꯔꯤ ꯋꯥꯟ ꯖꯦꯔꯣ ꯑꯩꯠ ꯖꯦꯔꯣ ꯄꯤꯗꯣ ꯐꯪꯗꯦꯕ
ꯑ ꯑꯩꯖꯨ ꯐꯪꯗꯦ ꯁꯨꯡꯐꯪ ꯐꯪꯗꯦ
ꯄ꯭ꯔꯤꯃꯤꯌꯝ ꯊꯤꯌꯣꯅ ꯇꯧꯔꯛꯑꯦꯕ ꯑꯗꯨꯗꯒꯤ ꯑꯩꯅ ꯑꯃꯨꯛ ꯀꯩꯅꯣ ꯇꯧꯔ ꯆꯤꯡꯕ ꯎꯝ ꯑꯃꯨꯛ ꯀꯛꯊꯠꯂꯒ ꯑꯃꯃꯨꯛ ꯆꯤꯡꯉꯦ ꯑꯗꯨꯗꯒꯤ ꯑꯍꯥꯝꯕꯗꯒꯤ ꯂꯣꯛ ꯏꯟ ꯇꯧꯗꯕꯤꯗ ꯌꯦꯡꯀꯥꯟꯗ ꯐꯪꯉꯦꯕꯀꯣ
ꯑ
ꯃꯌꯦꯛ ꯁꯦꯡꯕꯗ ꯑꯗꯨꯒ ꯀꯣꯟꯅ ꯑꯃꯨꯛ ꯑ ꯇꯧꯔꯛꯀꯅꯤꯅ ꯈꯟꯕꯒꯤ ꯍꯥꯏꯗꯤ ꯃꯌꯦꯛꯇꯣ ꯁꯦꯡꯉꯛꯑꯔꯣꯏꯅ ꯈꯟꯕꯒꯤ ꯐꯅꯤꯌꯥꯝ ꯀꯨꯏꯅ ꯂꯣꯛ ꯏꯟ ꯇꯧꯗꯦꯕ ꯀꫭ ꯑꯩꯗꫭ ꯑꯗꯨꯒ ꯀꯣꯟꯅ ꯇꯧꯔꯀꯥꯟꯗ ꯑꯃꯨꯛ ꯀꯩꯝ ꯇꯧꯔꯛꯇ꯭ꯔꯦ ꯀꯝꯃꯥꯏ ꯇꯩꯅꯣ ꯈꯪꯗꯦ ꯑꯩꯖꯨ
ꯑꯩ ꯃꯨꯕꯤ ꯕꫭꯛꯁ ꯌꯦꯡꯕ ꯌꯥꯗ꯭ꯔꯦꯗ ꯃꯌꯦꯛ ꯌꯥꯝ ꯁꯦꯡꯗꯦ
ꯕꯔꯖꯟ ꯑꯃꯃꯨꯛ ꯆꯤꯡꯉꯨꯗꯅ
ꯀꯃꯥꯏꯅ ꯆꯤꯡꯗꯣꯏꯅꯣ
ꯀꯩꯅꯣꯗꯒꯤ ꯊꯤꯔꯒ ꯎꯝ ꯅꯠꯇ꯭ꯔꯒ ꯅꯪ ꯃꯨꯕꯤ ꯕꯣꯛꯁꯇꫭ ꯀꯝꯃꯥꯏ ꯇꯧꯔ ꯆꯤꯡꯒꯤꯒꯦ
ꯑ ꯆꯤꯆꯦ ꯑꯝꯅ ꯍꯥꯞꯄꯝꯕꯅꯦꯕ ꯃꯥꯡꯉꯣꯟꯗꯩ ꯇꯧꯔꯒ ꯀꯥꯞꯄꯒ
ꯎꯝ
ꯑꯗꯨꯒ ꯑꯗꯨꯒ ꯃꯥꯅꯩꯌꯦ
ꯑꯩ ꯃꯃꯥꯡꯗ ꯁꯤꯗꯒꯤ ꯊꯥꯒꯤꯕ꯭ꯔ ꯋꯥꯆꯞꯇ
ꯑꯧ ꯅꯪꯅ ꯅꯍꯥꯟ ꯊꯥꯔꯛꯈꯤꯗꯥꯏ
ꯑꯗꯨꯗꯨꯅ ꯀꯔꯝꯕꯅꯣ
ꯑ ꯑꯗꯨꯗꯨꯅ ꯑꯩ ꯍꯥꯟꯅꯩ ꯋꯥꯆꯞꯇ ꯃꯥꯜꯂꯦ ꯃꯨꯕꯤ ꯕꯣꯛꯁꯅꯦ ꯑꯗꯨꯖꯨ ꯏꯃꯥ
ꯀꯩꯗꯧꯔꯦ
ꯈꯪꯗꯦ ꯊꯥꯡꯒꯖꯦ ꯅꯥꯟꯊꯨ ꯁꯜꯂꯛꯑꯦ
ꯃꯜꯇꯤ ꯇꯥꯛꯁꯀꯤꯡ ꯇꯧꯕꯒꯤ
ꯀꯤꯍꫭꯝꯗꯣ ꯅꯥꯟ ꯅꯥꯟ ꯂꯥꯎꯔꯛꯄꯗꫭ ꯂꯣꯏ ꯊꯣꯛꯂꯑꯦ ꯃꯥꯒꯤ
ꯀꯅꯥꯒꯤ ꯏꯟꯖꯥꯡꯅꯣ ꯑꯍꯥꯎꯕ ꯃꯥꯅꯝ ꯅꯝꯃꯦ
ꯃꯥꯅꯝ ꯊꯥꯗꯣꯛꯔꯛꯏꯔꯣ
ꯎꯝ ꯊꯥꯗꯣꯔꯛ ꯑꯦ ꯀꯅꯥꯅꯣꯝ ꯃꯥ
ꯈꯣꯏ ꯑꯩꯈꯣꯏ ꯌꯨꯝꯁꯤꯅ ꯀꯔꯝꯃꯥꯏꯅ ꯇꯧꯔꯤꯅꯣ ꯑꯩꯈꯣꯏ ꯌꯨꯝꯗꯗꯤ ꯃꯤꯒꯤ ꯌꯦꯟꯖꯥꯡ ꯃꯅꯝꯒ ꯟꯝꯇ ꯆꯪꯉꯛꯈꯤꯗ꯭ꯔꯦ ꯊꯥꯏꯅ ꯑꯁꯣꯝꯗ
ꯂꯣꯏꯅ ꯐꯨꯟꯖꯟꯕꯤꯔꯕꯩ ꯑꯣꯏꯔꯝꯅꯤ
ꯃꯤꯅ ꯀꯧꯕꯁꯨ ꯇꯥꯗꯦꯗꯣ ꯑꯩꯈꯣꯏ ꯌꯨꯝ ꯃꯥꯅꯨꯡ ꯂꯩꯈ꯭ꯔꯗꯤ ꯗꯨꯅꯤꯌꯥ ꯑꯃꯥꯅꯤ
ꯑꯗꯨꯗ ꯅꯣꯏ ꯑꯗꯨꯝ ꯖꯦꯝꯗꯣ ꯆꯥꯔ ꯇꯨꯝꯗꯣꯔꯕꯣ ꯅꯪ ꯑꯗꯨꯗꯤ
ꯌꯦꯟꯗ꯭ꯔꯤꯕꯨ ꯉꯁꯤ ꯑꯩ ꯀꯟꯇꯦꯟꯅ꯭ꯔꯕꯨ ꯂꯩꯇ꯭ꯔꯤ ꯑꯥ ꯀꯟꯇꯦꯟꯅ꯭ꯔ ꯍꯥꯟꯅ ꯐꯦꯡꯉꯨꯀꯣ ꯍꯥꯏꯔꯝꯕꯅꯦ ꯃꯃꯥꯅ ꯑꯩꯗꯤ ꯀꯥꯎꯊꯣꯛꯇꯅ ꯀꯟꯇꯦꯅꯔꯁꯨ ꯐꯦꯡꯗ꯭ꯔꯤ ꯈꯥꯡꯗ ꯍꯥꯞꯆꯜꯂ ꯊꯥꯅꯝꯃꯦ ꯍ ꯁꯤꯕꯨ ꯂꯤꯛꯅꯤ ꯅꯠꯇ꯭ꯔꯗꯤ ꯌꯥꯗꯕ꯭ꯔꯣ
ꯄ꯭ꯂꯥꯁꯇꯤꯛꯇꯤꯗ ꯌꯥꯗ꯭ꯔꯝꯅꯤ ꯀꯩꯅꯣ
ꯂꯤꯛꯂꯤꯅ ꯇꯧ ꯑꯣ ꯀ ꯍꯥꯏꯔꯝꯃꯦ ꯑꯩꯗꯤ ꯂꯤꯛꯂꯤ ꯅꯠꯇ꯭ꯔꯗꯤ ꯌꯥꯗꯕꯣꯏ ꯅꯤꯡꯉꯨꯔꯦ
ꯀꯩꯁꯨ ꯇꯧꯔꯝꯃꯣꯏꯗ ꯂꯤꯛꯂꯤꯅ ꯈꯪꯗꯦ ꯖꯦꯝ ꯃꯁꯛ ꯈꯔ ꯃꯥꯜꯂꯤ ꯑꯗꯨꯒꯤ ꯑꯣꯏꯔꯝꯃꯗꯤ ꯑꯩꯁꯨ ꯈꯪꯗꯦ
ꯃꯣꯏꯗꯤ ꯑꯩꯒꯤꯁꯦ ꯇꯥꯗꯣꯔꯕꯅꯤ ꯀꯥꯏꯅ ꯋꯥꯈꯜ ꯁꯥꯒꯠꯂꯝꯒꯅꯤ ꯁꯣꯢꯗꯅꯥ ꯍꯦꯛ ꯇꯥꯗꯧꯗꯣ ꯇꯥꯗꯔꯥꯕ ꯀꯗꯥꯏꯗꯕꯨ ꯆꯠꯈ꯭ꯔꯕꯅꯣ ꯈꯪꯗꯦ ꯏꯅꯥꯎꯗꯤꯗꯨꯕꯨ ꯃꯃꯥ ꯏꯟꯅꯈ꯭ꯔꯦꯔꯥ
ꯑꯩ ꯃꯦꯁꯦꯁ ꯍꯟꯗ꯭ꯔꯤ ꯀꯅꯥ ꯍꯥꯏꯕꯅꯣ ꯅꯪ ꯑꯣꯏꯅ ꯐꯣꯟ ꯇꯧꯔꯛꯑꯕꯅꯤ
ꯀꯅꯥꯏ ꯑꯉꯥꯎꯕꯤꯅꯣ ꯀꯥꯏꯅ ꯈꯜꯂꯝꯃꯅꯤ ꯃꯣꯏꯁꯨ ꯃꯦꯁꯦꯁꯀ ꯊꯛ ꯂꯥꯎꯅꯥ ꯊꯥꯖꯜꯂꯦꯕ ꯑꯩ
ꯑꯩ ꯏꯃꯥꯟꯅꯕꯤꯅꯦ ꯑꯗꯨꯝ ꯈꯜꯂꯝꯒꯅꯤꯕ
ꯍꯥꯏꯕꯤꯌꯣ ꯅꯪ ꯑꯝꯇ
ꯑꯧ ꯍꯥꯏꯒꯦ
ꯑꯩꯅ ꯃꯦꯁꯦꯁ ꯍꯧꯖꯤꯛ ꯊꯥꯕꯧꯗꯤ ꯊꯥꯒꯦ ꯑꯗꯨ
ꯌꯥꯝ ꯊꯣꯛꯇꯧ ꯃꯥꯟꯗꯦ ꯑꯩꯅ ꯇꯧꯔꯤꯁꯦ ꯈꯥꯒꯥ ꯊꯧꯛꯇꯧ ꯃꯥꯜꯅꯦ
ꯅꯣꯢ ꯈꯥꯢꯗꯣꯛꯈꯤꯕꯗ ꯌꯥꯎꯔꯝꯃꯔꯣꯏ ꯑꯝꯇ
ꯌꯥꯎꯗ꯭ꯔꯦ ꯑꯗꯩ ꯄꯠꯂꯦꯅ ꯍꯣꯒꯥꯏ ꯍꯣꯒꯥꯏꯕꯗ ꯌꯥꯎꯗ꯭ꯔꯦ ꯑꯝꯇ
ꯍꯥꯞ ꯆꯥꯜꯂꯣ ꯈꯔꯒ ꯑꯃꯨꯛ
ꯈꯔꯒ ꯇꯧ
ꯂꯣꯢ ꯇꯧꯒꯦꯒ ꯇꯧꯊꯣꯛꯑꯣꯗ ꯅꯪ
ꯑꯗꯨꯅꯦ ꯑꯗꯨꯅ ꯍꯦꯛ ꯐꯥꯕ ꯖꯥꯠꯅꯦ
ꯑꯃꯥꯢꯅ ꯍꯥꯢꯔꯛꯄꯗ ꯑ ꯑꯩ ꯆꯥꯅꯕ ꯂꯩꯔꯝꯗꯔꯦ ꯀꯥꯢꯅ
ꯑꯗꯨ ꯅꯣꯢ ꯃꯥꯖꯨ ꯅꯌꯦꯗꯥꯢꯅꯦ
ꯃꯥꯅꯦ ꯆꯥꯕ ꯌꯥꯔꯣꯏꯗꯣꯏꯅꯦ ꯑꯈꯣꯢ ꯃꯥꯅꯦ ꯍꯦꯟꯅ ꯁꯥꯊꯤꯅꯦ ꯀꯩꯅꯣ ꯑꯩꯈꯣ ꯑꯩ ꯑ ꯀꯩꯅꯣ ꯃꯃꯥꯏ ꯈꯨꯆꯠꯇꯨꯅꯅꯦ ꯀꯩꯅꯣ ꯈꯪꯗꯦ ꯃꯥꯏꯗꯣ ꯇꯥꯏꯐꯠ ꯇꯥꯒꯦ ꯇꯧꯢꯔ ꯈꯪꯗꯦꯕꯀꯣ ꯄꯣꯞꯇꯤ ꯄꯣꯞꯊꯣꯛꯇꯕꯤꯗ ꯅꯨꯡꯁꯤꯠ ꯑꯁꯥꯕꯗꯤ ꯇꯧꯕꯗꯤ ꯎꯗꯕꯤꯗ ꯑꯃ ꯂꯣꯏꯅ ꯇꯠꯂꯒ ꯁꯥꯕꯗꯣ
ꯎꯝ꯫
ꯇꯧꯋꯦ ꯍꯥꯏꯕ ꯑꯗꯨꯗꯨꯒ ꯑꯥ ꯑꯍꯥꯥꯟꯕ ꯍꯧꯔꯛꯄꯗ ꯃꯥꯗꯣ ꯐꯤꯚꯔꯦꯁ ꯐꯤꯚꯔꯦꯁ ꯇꯧꯔꯝꯃꯦꯕ ꯑꯗꯨꯗꯨꯒꯤ ꯃꯥꯗꯣ ꯒꯨꯂꯤꯅ ꯂꯣꯢ ꯅꯝꯁꯤꯟꯈ꯭ꯔꯥꯕꯅꯦꯕ ꯒꯨꯂꯤ ꯃꯔꯤ ꯃꯔꯤ ꯆꯥꯁꯤꯟꯗꯅ ꯑꯗꯨ ꯅꯥꯕꯨ ꯍꯦꯟꯅ ꯅꯥꯕꯅꯦ ꯅꯥꯕꯗꯤ ꯅꯥꯗꯕ ꯑꯗꯨꯒ
ꯎꯝ꯫
ꯁꯥꯗꯤ ꯅꯨꯡꯉꯥꯏꯇꯕꯗꯣ
ꯎꯝ꯫
ꯑꯗꯨꯃꯥꯏꯅ ꯇꯧꯕꯒꯤ ꯆꯥꯗꯕꯥ ꯑꯩꯗꯤ ꯔꯦꯚꯣ ꯐ꯭ꯂꯥꯚꯤꯟ ꯏꯁ꯭ꯠꯔꯤꯞ ꯑꯅꯤ ꯆꯥꯈ꯭ꯔꯥꯅꯤꯅ ꯐꯥꯕꯗꯤ ꯐꯥꯈ꯭ꯔꯦꯕꯀꯣ ꯑꯗꯨꯏꯁꯨ ꯀꯤꯖꯥꯕ ꯔꯦꯚꯣ ꯐ꯭ꯂꯥꯚꯤꯟ ꯁ꯭ꯠꯔꯤꯞ ꯇ꯭ꯔꯤꯞ ꯑꯅꯤ ꯆꯥꯈꯩ ꯐꯠꯇꯕꯅꯤꯃꯦ ꯁꯨꯝ ꯆꯥꯅ ꯆꯥꯅ ꯑꯇꯩꯁꯨ ꯁꯟꯗꯣꯔꯛꯄ
ꯎꯝ꯫
ꯑꯩꯅꯒ ꯍꯥꯏꯅꯔꯤꯅꯦ ꯔꯦꯚꯣ ꯐ꯭ꯂꯥꯚꯤꯟꯗꯩ ꯍꯦꯟꯅ ꯀꯟꯕ ꯑꯝꯇ ꯂꯩꯇ꯭ꯔꯕꯣ ꯁꯤ ꯄꯥꯟꯗ꯭ꯔꯦꯅ ꯏꯁ꯭ꯠꯔꯤꯞ ꯑꯅꯤ ꯆꯥꯁꯤꯜꯂꯛꯑꯕꯅꯤꯅ ꯄꯥꯈꯠꯂꯛꯑꯕ ꯑꯗꯨꯒ ꯑꯗꯨ ꯏꯁ꯭ꯠꯔꯤꯞ ꯑꯅꯤꯗꯣ ꯆꯥꯕꯗꯩꯗꯤ ꯐꯠꯇ꯭ꯔꯁꯨ ꯑꯗꯨꯝ ꯂꯣꯏꯁꯟꯈ꯭ꯔꯦꯕ ꯑꯩꯅ ꯇꯟꯗꯅ ꯑꯗꯨ ꯑꯗꯨꯝ ꯐꯥꯒꯔꯦ ꯐꯠ ꯍꫭꯗꯣꯏ ꯃꯥꯜꯂꯝꯃꯥꯕꯅꯦ ꯑꯃꯗꯤ
ꯀꯩꯗꯧꯗꯧ ꯃꯥꯜꯂꯝꯃꯦꯕ
ꯍꯣꯇ꯭ꯔꯣꯛ ꯍꯣꯈꯤꯗꯣꯏ ꯃꯥꯟꯁꯤꯜꯂꯛ ꯑꯝꯃꯕꯅꯦꯕ ꯑꯃꯗꯤ ꯁꯨꯝ ꯄꯥꯛꯊꯣꯔꯛꯑꯦ ꯁꯨꯝ ꯄꯥꯛꯊꯣꯔꯛꯑꯦ ꯑꯗꯨꯗꯒꯤꯗꯤ ꯀꯤꯗꯩ ꯀꯤꯔꯛ ꯑꯕꯅꯦ ꯑꯩꯗꯤ
ꯎꯝ꯫ ꯁꯤ ꯂꯣꯏꯔꯒꯗꯤ ꯑꯗꯨꯝ ꯇꯠꯈ꯭ꯔꯥꯗꯤ ꯑꯗꯨꯝ ꯍꯣꯔꯦꯟ ꯇꯧꯔꯛꯑꯣꯀꯣ
ꯍꯣꯏ ꯍꯣꯏ ꯍꯣꯔꯦꯟꯒꯤꯗꯨꯅ ꯑꯩ ꯇꯧꯔꯛ ꯑꯣ ꯍꯥꯏꯔꯣ
ꯍꯣꯏ ꯅꯪ ꯇꯧꯒꯦꯁꯨ ꯇꯧꯔꯛꯑꯣ
ꯍꯣꯢ ꯇꯧꯔꯛ ꯑꯒꯦ ꯅꯪ ꯆꯥꯛ ꯆꯥ ꯂꯣꯏꯔꯀꯥꯟꯗ ꯃꯦꯁꯦꯖ ꯑꯃ ꯊꯥꯔꯛꯑꯣ
ꯎꯝ꯫ ꯃꯤ ꯄꯨꯔꯤꯌꯥꯟ ꯁꯨꯕ ꯖꯥꯠꯂꫭ ꯁꯤꯕꫭ
ꯃꯤꯅꯤꯠ ꯇꯔꯥ ꯃꯥꯊꯣꯏ ꯁꯨꯔꯦ ꯇꯠꯄꯨ ꯇꯠꯈ꯭ꯔꯥꯅꯤ ꯕꯥꯕꯥꯏ ꯍꯥꯏꯅ ꯍꯧꯔꯁꯤ ꯇꯠꯇꯔꯤꯉꯩ
ꯑꯁꯤ ꯑꯁꯣꯏ ꯑꯁꯤ ꯇꯔꯥ ꯍꯦꯜꯂꯗꯤ ꯃꯨꯠꯊꯠꯂꯁꯨ ꯑꯗꯨꯝ ꯌꯥꯏ ꯍꯥꯏꯕꯅꯦ ꯇꯠ ꯆꯥꯔꯅꯤ
ꯎꯝ
ꯋꯥꯔꯤ ꯃꯔꯛ ꯈꯥ ꯊꯠꯂ ꯇꯠꯇꯣꯏꯅꯦ ꯃꯥꯅ ꯇꯠꯇꯣꯏꯁꯦ
ꯑꯗꯨꯅꯦ ꯕꯥꯏ ꯕꯥꯏ
ꯕꯥꯏ ꯕꯥꯏꯢ ꯃꯥ ꯌꯥꯝ ꯇꯟꯖ ꯆꯥꯗꯅ ꯆꯠ ꯇꯠꯇꯣꯏꯅꯦ ꯃꯥ